ꯑ
ꯑꯦꯗꯣ ꯏꯅ
ꯅꯪꯒꯤ ꯋꯥꯈꯜ ꯈꯜꯂꯤꯌꯦ
ꯏ
ꯈꯟꯕ ꯌꯥ ꯑꯗꯨ ꯑꯣꯏꯔꯁꯨ ꯈꯟꯕ ꯌꯥꯗꯕ꯭ꯔꯣ
ꯌꯥꯗꯦ
ꯌꯥꯅꯥꯕꯤꯌꯣ ꯀꯔꯤ ꯇꯧꯔꯤꯅꯣ
ꯍꯀꯤ ꯆꯜꯂꯤꯅꯦ
ꯑꯁ ꯊꯥꯖꯗ꯭ꯔꯦꯗ ꯅꯪ ꯌꯥꯝ ꯇꯟꯕ ꯃꯤꯅꯦ ꯋꯥꯛꯀꯤꯡꯒ ꯆꯠꯂꯝꯒꯗꯕ ꯃꯥꯟꯗꯦ
ꯍꯦꯂ ꯅꯤ ꯄꯟꯝꯕꯗꯣ
ꯅꯪ ꯅꯋꯥ ꯀꯤꯡ ꯆꯠꯄꯗꯣ ꯑꯩ ꯈꯪꯅꯩ ꯅꯣꯏꯒꯤ ꯅꯪꯒꯤ ꯅꯪꯒꯤ ꯐꯃꯨꯡꯗ ꯑꯃꯨꯛ ꯐꯝꯕ ꯂꯦꯞꯄ ꯇꯔꯣ
ꯃꯤ ꯁꯤꯠꯇꯕꯠꯇꯧꯅ ꯀꯣꯅꯥꯪ
ꯍ ꯏꯆꯦꯠꯇꯨꯕ ꯅꯠꯇꯦꯅꯦꯍꯦ ꯅꯪꯅ ꯇꯧꯔꯝꯒꯗꯕꯗꯣ ꯑꯩ ꯈꯪꯉꯦꯕ
ꯑꯩ ꯀꯩꯗꯧꯔꯤꯅꯣ
ꯐꯝꯃꯤꯌꯦ ꯀꯔꯤꯁꯨ ꯇꯧꯗꯦ
ꯆꯥꯛ ꯊꯣꯡꯉꯕꯣ
ꯊꯣꯡꯗꯦ ꯅꯪꯗꯤ ꯊꯣꯡꯉꯕ꯭ꯔꯣ
ꯑꯩꯗꯤ ꯉꯁꯥꯏꯅ ꯂꯣꯏꯔꯦ
ꯑꯁ ꯆꯥꯅꯤꯡꯉꯥꯏꯛꯇꯕ ꯉꯥꯏꯔꯤꯅꯦ
ꯑꯥ
ꯐꯩ ꯐꯩ ꯍꯥꯎꯅ ꯆꯥꯎꯀꯣ
ꯍꯣꯏ
ꯑꯗꯣ ꯅꯄꯨꯛ ꯆꯥꯎꯊꯣꯛꯏꯗꯣ ꯈꯔ ꯈꯔꯗꯤ ꯌꯦꯡꯉꯨꯍꯦ ꯅꯪꯁꯨ
ꯑꯩꯒꯤ ꯄꯨꯛ ꯆꯥꯎꯗꯦꯍꯦ ꯅꯪ ꯀꯃꯥꯏ ꯀꯔꯝꯃꯥꯏꯅ ꯈꯪꯕ
ꯅꯪꯒꯤ ꯋꯥꯉꯥꯡ ꯁꯉꯥꯡꯗꯨꯅ ꯑꯩ ꯈꯪꯉꯤꯅꯦ ꯍꯧꯖꯤꯛꯁꯨ ꯆꯥꯛ ꯂꯣꯏꯔꯗꯤ ꯅꯪ ꯆꯥꯕꯗ ꯈꯔ ꯉꯥꯎꯋꯦ ꯍꯥꯏꯕꯅꯦ ꯍꯟꯗꯛꯁꯦ
ꯑꯁ ꯍꯧꯖꯤꯛ ꯐꯥꯎ ꯊꯣꯡꯗꯕ ꯅꯪꯗꯤ ꯈꯔ ꯇꯟꯕ ꯃꯤꯅꯤꯀꯣ ꯑꯗꯨꯗꯤ
ꯇꯟꯕꯒꯤ ꯅꯠꯇꯦꯍꯦ ꯑꯩꯈꯣꯏꯗꯤ ꯏꯁꯥꯁꯦ ꯂꯩꯁꯥꯕꯤꯅꯤꯅ ꯈꯔ ꯁꯦꯝꯒꯦꯅ ꯗꯥꯏꯇꯤꯡ ꯇꯧꯕꯒꯤꯅꯤꯗ
ꯁꯦꯝꯗ꯭ꯔꯁꯨ ꯌꯥꯔꯦꯗ ꯁꯨꯛ ꯐꯖꯕꯁꯤꯕꯨ
ꯑꯁ ꯀꯗꯥꯏꯗꯒꯤ ꯐꯖꯕꯒꯤꯔꯣ ꯑꯩꯅ ꯍꯧꯖꯤꯛꯐꯥꯎ ꯅꯨꯄꯥ ꯐꯪꯗꯕꯤ ꯂꯩꯔꯤꯁꯦ
ꯏꯁ ꯅꯨꯄꯥ ꯑꯃ ꯀꯣꯏꯔꯒ ꯀꯣꯏꯗꯦ ꯀꯣꯏꯗꯦ ꯉꯥꯛꯇꯥ ꯅꯪꯁꯨ
ꯑꯁꯦꯡꯕꯒꯤ ꯀꯣꯏꯗꯤꯌꯦ ꯀꯣꯏꯗꯤꯌꯦ ꯀꯣꯏꯗꯤꯌꯦ ꯏꯃꯥꯟꯅꯕꯕꯨ ꯀꯣꯏꯌꯦꯅ ꯈꯜꯂꯕ꯭ꯔꯣ
ꯅꯍꯥꯟ ꯕꯖꯥꯔꯗ ꯎꯕꯗ ꯀꯅꯥꯅꯣ ꯍꯦꯡꯅꯔꯒ ꯂꯩꯕ
ꯍꯩꯃꯥ ꯅꯪ ꯑꯗꯣ ꯆꯪꯂꯛꯄ ꯌꯥꯗ꯭ꯔꯣ ꯑꯗꯨ
ꯅꯪ ꯅꯪ ꯀꯥꯎꯔꯕꯣ ꯃꯌꯥꯝꯕꯒꯤ ꯃꯁꯛ ꯑꯩ ꯃꯨꯟꯅ ꯈꯪꯉꯤꯅꯦ
ꯅꯪ ꯂꯥꯟꯅ ꯈꯟꯕ ꯃꯥꯜꯂꯦ ꯏꯌꯥꯝꯕ ꯑꯃꯈꯛꯇ ꯅꯠꯇꯦꯍꯦ ꯑꯩꯒꯤ ꯏꯌꯥꯝꯕ ꯌꯥꯝꯕꯅꯦ ꯑꯩꯗꯤ
ꯅꯪ ꯁꯥꯏꯅꯦ ꯎꯅꯍꯧꯔꯤꯗꯣ ꯍꯑꯩ ꯈꯪꯏ ꯃꯨꯟꯅ
ꯅꯠꯇꯦꯅꯦ ꯑꯗꯣ ꯅꯪꯒꯤ ꯅꯨ ꯅꯨꯄꯥꯗꯤ ꯀꯔꯝ ꯀꯥꯟꯗ ꯂꯥꯛꯀꯦ ꯍꯥꯏꯕ꯭ꯔꯥ
ꯈꯪꯗꯦ ꯂꯧ ꯂꯣꯏꯔꯅ ꯂꯥꯛꯀꯦ ꯍꯥꯏꯕꯅꯤ
ꯁꯦꯁ ꯌꯥꯗꯦ ꯀꯣ
ꯀꯣꯏꯕ ꯆꯠꯁꯤꯀꯣ ꯂꯥꯛꯄ ꯀꯥꯟꯗ
ꯍꯣꯏ ꯆꯠꯁꯦ ꯅꯪꯒꯤ ꯅꯨꯄꯥꯒꯤ ꯃꯁꯛꯁꯨ ꯐꯖꯅ ꯈꯪꯗꯦ ꯑꯩ ꯈꯪ ꯅꯥꯔꯁꯦ
ꯑꯁ
ꯃꯤꯗꯤ ꯅꯨꯄꯥ ꯎꯅꯔꯅꯤꯅ ꯌꯥꯝ ꯍꯔꯥꯎꯔꯒ ꯉꯥꯏꯔꯒ ꯂꯩꯕ ꯃꯤ ꯃꯥꯜꯂ
ꯎꯗꯕ ꯀꯨꯏꯔꯦ
ꯁꯦꯁ
ꯎꯗꯕ ꯀꯨꯏꯕꯒꯤꯔ ꯌꯥꯝ ꯅꯨꯡꯁꯤ
ꯍꯣꯏ ꯇꯥꯕ ꯉꯝꯗ꯭ꯔꯦꯗ
ꯇꯕꯤ ꯑꯣ ꯍꯦ ꯀꯥꯏꯅꯣ ꯅꯪꯁꯨ
ꯑꯩꯉꯣꯟꯗ ꯂꯦꯟꯅꯕ ꯃꯥꯂꯦꯗ
ꯂꯦꯟꯅꯕ ꯅꯠꯇꯦ ꯐꯪꯗꯕ ꯅꯣꯏꯒꯤ ꯆꯥꯛꯍꯧꯕ ꯑꯗꯨꯗꯤ
ꯆꯠꯂꯨꯍꯦ ꯑꯩꯈꯣꯏꯒꯤ ꯌꯥꯝ ꯂꯥꯛꯑꯦ ꯑꯩꯈꯣꯏꯅ ꯄꯥꯝꯗꯕ ꯍꯥꯏꯇꯥꯔꯦꯅꯦꯀꯣ
ꯍꯥꯁ ꯑꯔꯤꯕꯤ ꯑꯣꯜꯂꯅꯤꯀꯣ ꯈꯜꯗꯤꯉꯥꯏꯗ
ꯏ ꯂꯥꯏꯔꯤꯛꯇ ꯊꯋꯥꯏ ꯌꯥꯝ ꯌꯥꯎꯕꯤꯅꯤ ꯑꯗꯨꯒꯤ ꯆꯪꯗꯕꯅꯤꯗ ꯑꯩ ꯅꯨꯡꯇꯤꯒꯤ ꯂꯥꯏꯔꯤꯛ ꯄꯥꯔꯦ ꯅꯪ ꯈꯪꯗꯕ꯭ꯔꯣ
ꯑꯁ ꯇꯥꯕ ꯌꯥꯝ ꯋꯥꯏꯀꯣ
ꯅꯪꯗꯤ ꯄꯥꯗꯕ꯭ꯔꯥ
ꯄꯥꯗꯦꯗ ꯄꯨꯛꯅꯤꯡ ꯆꯪꯕ ꯉꯝꯗ꯭ꯔꯦ ꯂꯥꯔꯤꯛ ꯄꯥꯕ ꯃꯇꯝ ꯍꯦꯜꯂꯦ
ꯑꯁ ꯂꯣꯏꯔꯦꯗꯅ ꯑꯗꯨꯗꯤ ꯅꯪ ꯅꯌꯨꯝ ꯄꯥꯟꯈꯔꯣ
ꯍꯝ ꯄꯥꯟꯈ꯭ꯔꯅꯤ ꯃꯊꯪ ꯆꯍꯤꯗ
ꯅꯖꯥ ꯀꯌꯥ ꯄꯣꯛꯇꯣꯏꯅꯣ
ꯎꯝ ꯀꯨꯟꯒꯨꯝꯕ ꯄꯣꯛꯁꯤꯔꯥ ꯈꯜꯂꯝꯕꯅꯦ
ꯑꯗꯨ ꯅꯪ ꯁꯥꯥꯛꯇꯤ ꯅꯩꯒꯗ꯭ꯔꯣ ꯅꯪꯗꯤ ꯁꯔꯨꯛ ꯂꯣꯏ ꯆꯥꯊꯣꯛꯀꯅꯤꯀꯣ ꯅꯆꯥꯁꯤꯡꯅ ꯅꯪ ꯆꯥꯅꯤꯡꯉꯥꯏ ꯂꯩ ꯍꯧꯔꯣꯏꯍꯦ ꯑꯩ ꯂꯣꯏꯔꯦ ꯀꯔꯤ ꯄꯤꯖꯗꯣꯏꯔꯣ
ꯅꯨꯡꯁꯤꯠ ꯄꯤꯍꯟꯒꯦ
ꯅꯨꯡꯁꯤꯠꯒ ꯏꯁꯤꯡꯒ ꯄꯤ ꯁ ꯄꯤꯊꯛ ꯑ ꯄꯤꯔꯒ ꯍꯤꯡ ꯍꯜꯂꯣ
ꯑꯥ
ꯑꯗꯨꯒ ꯍꯣꯏ ꯌꯥꯝ ꯄꯣꯛꯑꯗꯤꯀꯣ
ꯎꯝ
ꯅꯣꯏ ꯉꯁꯤ ꯑ ꯅꯣꯡ ꯇꯥꯕ꯭ꯔꯥ
ꯍꯣꯏ ꯇꯥꯏꯌꯦ ꯅꯣꯏꯗꯤ
ꯑꯩꯈꯣꯏꯗꯗꯤ ꯇꯥꯔꯛꯇꯦꯗ ꯑꯗꯣ ꯃꯝꯗꯤ ꯃꯝꯃꯦꯕ
ꯑꯣ
ꯅꯣꯏꯗ ꯏꯊꯟꯇ ꯂꯩꯌꯦ
ꯀꯤꯗꯔꯣ
ꯀꯤꯗꯦꯗ ꯑꯩꯗꯤ ꯀꯤꯕ ꯑꯩꯕꯨ ꯁꯛ ꯊꯤ ꯃꯟꯕꯒꯤ ꯃꯤ ꯐꯥꯕ ꯂꯥꯛꯅꯤꯉꯥꯏꯁꯨ ꯂꯩꯇꯦ
ꯏꯁ ꯅꯨꯄꯥ ꯃꯌꯥꯝꯅ ꯀꯣꯏ ꯇꯥꯟ ꯇꯥꯟꯅꯕꯗꯣ
ꯅꯠꯇꯦꯍꯦ ꯐꯥꯕꯤꯔꯣ ꯐꯥꯕꯤꯔꯣ ꯊꯣꯛꯂꯛꯑꯁꯨ ꯀꯅꯥꯝꯇ ꯆꯦꯜꯂꯛꯇꯦ ꯐꯥꯅꯤꯉꯥꯏꯒꯤ
ꯊꯤꯚꯤꯌꯣꯔꯣ ꯑꯩ
ꯅꯪ ꯑꯁ ꯊꯤꯕꯤꯒꯅꯨ ꯇ ꯄꯥꯝꯗꯦ ꯅꯣ ꯅꯪꯅ ꯊꯤꯕꯤꯕ
ꯃꯁꯛ ꯌꯥꯝ ꯐꯖꯕꯅꯦ ꯒ꯭ꯌꯥꯟꯁꯦ ꯌꯥꯝ ꯇꯥꯕꯅꯦ
ꯆꯠꯂꯣꯍꯦ ꯌꯥꯔꯦ
ꯈꯤꯇꯪ ꯃꯝꯕꯒꯤ ꯋꯥꯅꯦ
ꯅꯪ ꯅꯨꯄꯥ ꯊꯤꯕ ꯍꯩꯇꯦ ꯇꯜꯂꯦ
ꯅꯪ ꯎꯔꯗꯤꯀꯣ ꯉꯥꯎꯒꯅꯤ
ꯉꯥꯎꯔꯣꯏ ꯌꯥꯝ ꯅꯣꯏꯕ ꯃꯄꯨꯛꯀ ꯌꯥꯝ ꯆꯥꯎꯕ ꯅꯦꯝꯕ ꯁꯝꯒꯖꯦ ꯍꯥꯏꯁꯤꯔꯥ
ꯀꯣꯛꯇꯥꯡꯕ꯭ꯔꯣ ꯅꯪꯅ ꯄꯥꯝꯃꯤꯁꯦ
ꯅꯠꯇꯦ ꯑꯗꯨꯒꯨꯝꯕ ꯅꯪ ꯊꯤꯕꯤꯒꯗꯕ ꯃꯥꯜꯂꯦꯕ
ꯏ ꯅꯠꯇꯦ ꯑꯩ ꯅꯍꯥꯛ ꯍꯧꯖꯤꯛ ꯍꯥꯏꯕꯗꯤꯀꯣ
ꯎꯝ
ꯌꯥꯝ ꯁꯥꯡꯉꯦ ꯀꯂꯔꯗꯤ ꯈꯤꯇꯪ ꯃꯝꯃꯦ ꯒꯌꯥꯟꯁꯨ ꯌꯥꯝ ꯇꯥꯕꯅꯦ
ꯑꯁ ꯄꯥꯝꯗꯦ ꯑꯗꯨꯒꯨꯝꯕ
ꯀꯔꯤꯒꯤ
ꯈꯪꯗꯦ ꯑꯩꯅ ꯊꯃꯣꯏꯅ ꯈꯣꯏꯗꯖꯥꯕ ꯅꯨꯄꯥ ꯑꯝꯇꯥ ꯊꯦꯡꯅꯗ꯭ꯔꯤ ꯍꯧꯖꯤꯛ ꯐꯥꯎꯕ
ꯑꯗꯨꯃꯥꯏꯟ ꯇꯧꯔꯤꯉꯩꯗꯀꯣ ꯍꯦꯜꯂꯅꯤ ꯌꯨꯝ ꯄꯥꯟꯕ ꯃꯇꯝ
ꯍꯦꯟꯁꯅꯨ ꯍꯦꯜꯂꯥ ꯍꯦꯟꯕꯨ ꯍꯦꯟꯒꯦ ꯇꯧꯔꯗꯤ ꯂꯥꯛꯄ ꯑꯃ ꯍꯦꯛ
ꯅꯕꯨꯡ ꯅꯅꯥꯎ ꯁꯦꯟꯅ ꯇꯥꯟꯒꯅꯤꯀꯣ ꯌꯨꯝ ꯄꯥꯟꯗ꯭ꯔꯗꯤ ꯂꯥꯁꯇꯥ ꯊꯥꯛꯄ ꯉꯝꯗ꯭ꯔꯦ ꯀꯥꯏꯅ
ꯑꯗꯨꯃꯥꯏꯟ ꯇꯧꯔꯛꯑꯗꯤ ꯃꯣꯏ ꯆꯩ ꯆꯥꯔꯞ ꯆꯥꯔꯛ ꯆꯥꯕ ꯇꯥꯕ
ꯅꯥꯌꯥꯝꯕ ꯅꯨꯄꯤꯁꯤꯡꯅꯀꯣ ꯈꯠꯅ ꯈꯠꯅꯗꯅ ꯂꯩꯒꯅꯤ ꯅꯪ
ꯑꯁ ꯀꯥꯡ ꯌꯥꯝꯃꯤꯍꯦ ꯍꯟꯗꯛꯁꯦ
ꯅꯣꯏꯗꯗꯤ ꯀꯥꯡ ꯂꯩꯇ꯭ꯔꯣ
ꯂꯩꯌꯦꯗꯥ ꯌꯥꯝ ꯂꯩꯥ
ꯂꯩ ꯀꯥꯡ ꯌꯥꯝ ꯄꯥꯏꯔꯛꯑꯦꯍꯦ
ꯍꯥꯠꯇꯣꯛꯑꯣ
ꯍꯥꯊꯣꯛꯀꯦ ꯍꯣꯏ ꯑꯗꯣ
ꯑꯧ
ꯀꯥꯡꯁꯤꯡꯁꯨ ꯅꯨꯡꯁꯤꯌꯦꯅꯦ
ꯀꯥꯡꯁꯤꯡꯁꯨꯀꯣ ꯏꯁꯩ ꯌꯥꯝ ꯁꯛꯄꯅꯦ
ꯀꯥꯡꯁꯤꯡꯒꯤ ꯏꯁꯩ ꯅꯪ ꯁꯛꯄ ꯍꯩꯕ꯭ꯔꯣ
ꯑꯍ ꯍꯨꯡ ꯍꯨꯡ ꯍꯨꯡ ꯍꯨꯡ ꯍꯨꯡ ꯍꯍ ꯅꯪꯁꯨ ꯈꯥꯡꯂꯝꯒꯅꯤꯌꯦ
ꯑꯩ ꯀꯥꯡꯁꯤꯡꯅ ꯏꯁꯩ ꯁꯛꯄ ꯑꯝꯇ ꯇꯥꯗ꯭ꯔꯤꯌꯦ
ꯍꯥꯏꯁ ꯅꯆꯤꯟ ꯊꯤꯔꯅꯨ
ꯑꯁꯦꯡꯕꯅꯦ ꯀꯃꯥꯏ ꯁꯛꯄ꯭ꯔꯣ ꯑꯝꯇ ꯁꯛꯄꯤꯌꯣ
ꯎꯝ ꯁꯛꯅꯤꯡꯗꯦ ꯑꯩ ꯏꯀꯥꯏꯖꯩ
ꯏꯕꯥꯟꯅꯤ ꯈꯛꯇꯥ ꯂꯩꯕꯗꯨꯕꯨ ꯀꯔꯤꯒꯤ ꯏꯀꯥꯏꯕ꯭ꯔꯣ ꯁꯛꯂꯛꯑꯣꯅꯦ
ꯈꯣꯟꯖꯦꯜꯗꯣ ꯋꯟꯊꯥꯒꯅꯤ ꯅꯪ
ꯑꯁ ꯋꯟꯊꯥꯔꯣꯏꯗ ꯅꯪꯉꯣꯟꯗꯒꯤ ꯑꯩꯅ ꯍꯦꯟꯅ ꯊꯤꯔꯝꯒꯅꯤ
ꯍꯍ ꯌꯥꯝ ꯁꯥꯏꯌꯦ
ꯍꯨꯖꯤꯛꯄꯨ
ꯎꯝ
ꯀꯤꯁ ꯑꯈꯣꯏꯗꯤ ꯏꯪꯉꯤꯍꯦ ꯏꯪꯉꯛꯑꯦ ꯉꯁꯥꯏꯗꯤ ꯉꯁꯤꯗꯤ ꯌꯥꯝ ꯏꯪꯕꯗꯤ ꯑꯣꯏꯗꯦꯕ ꯍꯥꯏꯗꯤ ꯅꯣꯡ ꯆꯨꯗ꯭ꯔꯁꯨ
ꯅꯣꯡ ꯆꯨꯔꯁꯨ ꯁꯥꯏ ꯑꯩꯒꯤꯗꯤ
ꯅꯪꯒꯤꯕꯨ ꯑꯣ ꯅꯪꯒꯤ ꯍꯛꯆꯥꯡꯁꯦ ꯌꯥꯝ ꯁꯥꯕ ꯃꯥꯜꯂꯦ ꯗꯣꯛꯇꯔ ꯅꯪꯅ ꯍꯥꯏꯕ ꯇꯥꯗ꯭ꯔꯦ ꯗꯣꯛꯇꯔ ꯌꯦꯡꯊꯣꯛꯑꯣ
ꯌꯦꯡꯅꯤꯡꯗꯦꯗꯥ ꯄꯩꯁꯥ ꯇꯤꯡꯅꯕꯅꯦ
ꯄꯩꯁꯥ ꯇꯤꯡꯕꯗꯣ ꯅꯪ ꯐꯅꯕꯅꯤꯅꯦ ꯄꯩꯁꯥ ꯇꯤꯡꯗꯕꯤ ꯅꯪ ꯀꯃꯥꯏ ꯐꯗꯣꯏꯅꯣ
ꯅꯪ ꯌꯦꯡꯕꯤꯌꯣ
ꯑꯩꯗꯤ ꯗꯣꯛꯇꯔ ꯅꯠꯇꯤꯌꯦ
ꯄꯩꯁꯥ ꯄꯥꯏꯕ ꯅꯪ
ꯑꯁ ꯀꯗꯥꯏꯗꯒꯤ ꯄꯩꯁꯥ ꯄꯥꯏꯕꯅꯣ ꯑꯩ ꯍꯧꯖꯤꯛꯅꯦ ꯂꯨꯄꯥ ꯑꯃꯒꯤ ꯂꯄꯥ ꯑꯃꯒꯤ ꯆꯤꯡꯒꯝ ꯆꯥꯅ ꯐꯥꯎ ꯂꯩꯇꯦ
ꯏꯁ ꯌꯥꯝ ꯂꯤꯛꯑꯦꯍꯦ
ꯑꯁ ꯑꯩꯗꯤ
ꯅꯪ ꯌꯥꯝ ꯂꯤꯛꯑꯦ ꯍꯥꯏꯅꯩ ꯃꯤꯁꯤꯡꯅ
ꯑꯣ ꯅꯣ ꯑꯩꯕꯨ ꯈꯪꯗꯕ ꯃꯤꯁꯤꯡꯅ ꯑꯣꯏꯔꯝꯒꯅꯤ
ꯍꯁ ꯏꯀꯥꯏ꯭ꯗꯔꯣ
ꯏꯀꯥꯏꯗꯦ ꯑꯁ ꯅꯪꯒꯤ ꯋꯥ ꯇꯥꯁꯤꯗꯤ ꯁꯤꯛꯁ ꯌꯥꯝ ꯈꯠꯄ ꯃꯤ ꯃꯥꯂꯦ
ꯏꯁ ꯌꯥꯝ ꯈꯠꯄꯅꯦ ꯑꯩꯗꯤ
ꯃꯤ ꯑꯇꯩꯅ ꯇꯥꯔꯗꯤꯀꯣ ꯑꯁ ꯂꯣꯏꯔꯅꯤ ꯃꯁꯤ ꯅꯨꯄꯤꯁꯦ ꯌꯥꯝ ꯈꯠꯂꯦ ꯈꯣꯠꯂꯦ ꯉꯥꯡꯅꯥꯕꯅ ꯂꯣꯏꯔꯅꯤ
ꯌꯥꯝ ꯈꯠꯄꯅꯦ ꯑꯩꯗꯤ
ꯑꯩꯒꯤ ꯏꯇꯧ ꯈꯔ ꯈꯔ ꯏꯜꯂꯨꯅꯦꯍꯦ ꯇꯝꯃꯨꯅꯦꯍꯦ ꯏꯪ ꯇꯞꯄ ꯐꯕ ꯃꯄꯥꯟ ꯊꯣꯛꯇꯕ
ꯅꯨꯄꯤꯗꯤ ꯈꯤꯇꯪ ꯈꯠꯄꯅ ꯐꯕꯅꯦ
ꯎꯝ ꯀꯔꯤ ꯀꯔꯤ ꯇꯧꯔꯒ ꯂꯩꯕ꯭ꯔꯥ ꯍꯟꯗꯛꯁꯦ
ꯍꯟꯗꯛꯁꯦ ꯂꯧ ꯆꯠꯂꯒ ꯂꯩꯔꯦ ꯊꯥꯖꯔꯣꯏ ꯑꯥꯗꯨꯁꯨ
ꯊꯥꯏ
ꯊꯕꯛ ꯌꯥꯝ ꯐꯕꯅꯦ ꯑꯩꯗꯤ ꯊꯥꯖꯗ꯭ꯔꯣ
ꯊꯖꯥꯗꯤꯌꯦ
ꯊꯥꯖꯧ ꯑꯁꯦꯡꯕ ꯉꯥꯛꯇꯅꯦ ꯑꯩꯅ ꯍꯥꯏꯕꯁꯦ
ꯃꯤꯕꯨ ꯄꯪꯊꯥ ꯊꯥꯖꯕ ꯌꯥꯕ ꯃꯇꯝ ꯅꯠꯇ꯭ꯔꯦ
ꯊꯖꯕꯤꯌꯣ ꯅꯨꯡꯁꯤꯕꯤꯗꯨꯅ
ꯑꯩ ꯅꯨꯡꯁꯤꯗꯕꯒꯤꯗꯤ ꯅꯠꯇꯦ ꯅꯨꯡꯁꯤꯌꯦ ꯑꯗꯨꯕꯨ ꯊꯥꯖꯗꯤꯌꯦ
ꯄꯩꯁꯥ ꯄꯤꯌꯣ ꯑꯗꯨꯗꯤ
ꯍꯥꯥ
ꯄꯩꯁꯥ ꯄꯤꯌꯣ
ꯑꯩ ꯍꯥꯟꯅ ꯄꯤꯌꯣ
ꯏꯁ ꯃꯉꯣꯟꯗ ꯅꯤꯔꯒ ꯑꯩꯉꯣꯟꯗ ꯑꯣꯟꯁꯤꯜꯂꯛꯏꯅ ꯀꯔꯤꯅꯣꯅꯦ ꯀꯥꯡ ꯃꯌꯥꯝꯁꯦ
ꯅꯪ ꯄꯩꯁꯥ ꯌꯥꯝ ꯄꯥꯏꯔꯒ ꯄꯥꯏꯗꯕ ꯁꯥꯔꯤꯗꯣ ꯀꯔꯤꯒꯤꯔꯣ
ꯑꯩ ꯄꯥꯏꯗꯦ
ꯑꯩꯗꯤ ꯄꯩꯁꯥ ꯄꯥꯏꯗꯕꯒꯤ ꯃꯤꯒꯤ ꯊꯕꯛ ꯁꯨꯕ ꯆꯠꯂꯤꯌꯦ
ꯍꯥ
ꯍꯤ ꯍꯤ
ꯊꯕꯛ ꯌꯥꯝ ꯐꯩꯀꯣ ꯃꯤ ꯃꯆꯥꯗꯤ
ꯐꯕꯅꯦ ꯑꯩꯗꯤ ꯎꯄꯥꯏ ꯂꯩꯇꯕꯒꯤ ꯎꯄꯥꯏ ꯂꯩꯇꯕꯒꯤꯅꯦ
ꯀꯔꯤꯅꯣ
ꯎꯄꯥꯏ ꯂꯩꯇꯕꯒꯤ ꯆꯠꯄꯅꯦ ꯊꯕꯛꯇꯣ ꯅꯣꯏꯗꯤ ꯅꯨꯡꯉꯥꯏꯅ ꯑꯗꯨꯝ ꯂꯩꯌꯨꯀꯣ ꯌꯨꯝꯗ ꯍꯥ
ꯒꯌ꯭ꯥꯟ ꯇꯥꯗꯔ꯭ꯦ ꯍꯥꯏꯕ
ꯅꯪ ꯒꯦꯝ ꯌꯥꯝ ꯁꯥꯟꯅꯕ꯭ꯔꯣ
ꯂꯣꯏꯔꯦꯍꯦ ꯅꯥꯀꯣꯡꯁꯤꯗꯤ ꯁꯅꯗꯦ ꯁꯅꯗꯦ
ꯅꯪ ꯒꯦꯝ ꯌꯥꯝ ꯍꯩꯕ ꯃꯤ ꯃꯥꯜꯂꯦ
ꯑꯥ ꯁꯨꯡꯍꯩ ꯍꯩꯇꯦ
ꯍꯩꯔꯝꯒꯅꯤ ꯍꯩꯇꯕ ꯃꯤꯅ ꯁꯨꯃꯥꯏꯅ ꯇꯧꯔꯣꯏꯗ ꯅꯪ ꯍꯩꯗꯤ ꯍꯩꯕꯅꯤ ꯑꯩ ꯈꯪꯉꯦ
ꯅꯨꯡꯁꯤꯕꯤ ꯇꯥꯕ꯭ꯔꯣ
ꯇꯥꯏꯌꯦ ꯇꯥꯏꯌꯦ ꯇꯥꯏꯌꯦ
ꯇꯥꯕ꯭ꯔꯣ ꯇꯥꯕ꯭ꯔꯣ
ꯅꯪꯒꯤ ꯈꯣꯟꯖꯦꯜ ꯈꯛꯇ ꯉꯥꯏꯔꯦ ꯑꯩꯅ ꯇꯥꯔꯤꯁꯦ ꯑꯇꯩꯗꯤ ꯇꯥꯗ꯭ꯔꯦ ꯅꯥꯀꯣꯡꯗ ꯅꯪꯒꯤ ꯋꯥ ꯈꯛꯇ ꯉꯥꯏ ꯑꯩ ꯏꯁꯩ ꯁꯛꯄ ꯍꯩꯇꯦꯍꯦ ꯏꯁꯩꯒꯤ ꯃꯤ ꯅꯠꯇꯦ ꯑꯩꯗꯤ
ꯂꯩꯗꯔꯥꯁꯨ ꯁꯛꯎꯍꯦ
ꯁꯛꯄ ꯍꯩꯇ꯭ꯔꯕ ꯀꯃꯥꯏꯅ ꯁꯛꯀꯅꯤ ꯅꯪ ꯇꯝꯕꯤꯌꯣ ꯍꯩꯔꯗꯤ